ꯇꯥꯔꯔꯕ
ꯑ
ꯀꯌꯥ ꯀꯌꯥ ꯀꯌꯥꯃꯨꯛ ꯀꯩ ꯍꯥꯏꯅ ꯑꯃꯨꯛ ꯍꯥꯏꯔꯛꯑꯣ
ꯑꯣ ꯖꯅꯋꯥꯔꯤ ꯊꯥꯗꯣ ꯑꯗꯨꯗꯩ ꯀꯛꯄ ꯍꯧꯕꯅꯦꯕꯀꯣ ꯑꯩꯒꯤ ꯑꯩ ꯃꯤ ꯑꯗꯨꯀꯥꯟꯗ ꯃꯤ ꯍꯥꯞ ꯇꯦꯕ ꯑꯩ ꯄꯣꯠ ꯑꯋꯥꯠ ꯑꯋꯥꯠꯄ ꯈꯛꯇꯪ ꯍꯥꯞꯄꯅꯦꯕ ꯑꯗꯨꯗꯣ ꯃꯃꯥꯡ ꯊꯥꯗꯒꯤ ꯎꯝ ꯀꯩꯅꯣ ꯃꯦꯗꯥꯒꯤ ꯃꯃꯥꯟꯅꯕꯤ ꯑꯃ ꯑꯩꯒꯤ ꯃꯈꯥ ꯊꯥꯕꯗ ꯑꯗꯩ ꯍꯟꯗꯛ ꯊꯥ ꯁꯜꯕ ꯑꯃꯨꯛ ꯍꯥꯞꯄꯦ ꯑꯗꯩ ꯍꯟꯗꯛ ꯏꯃꯥꯟꯅꯕꯤ ꯑꯃꯁꯨ ꯍꯥꯞꯄꯦꯕꯩꯒꯤ
ꯎꯝ
ꯑ
ꯅꯪ ꯌꯥꯎꯔꯤꯁꯤ ꯃꯦꯗꯥ ꯍꯦꯛ ꯃꯈꯥꯗꯔ
ꯑꯥ
ꯑꯗ ꯑ ꯑꯥꯟꯕꯕ ꯅꯪꯅꯦ ꯄꯣꯠ ꯀ ꯀꯛꯈꯤꯕꯩꯁꯦ ꯑꯩꯅ ꯍꯥꯏꯁꯤꯅ ꯄꯩꯁꯥ ꯀꯌꯥꯒꯤ ꯀꯛꯀꯦ ꯍꯥꯏꯕ
ꯑꯣ ꯑꯗꯨꯗꯤ ꯑꯩꯗꯣ ꯀꯩꯅꯣꯒꯤ ꯀꯛꯑꯕ ꯅꯣꯚꯦꯁꯀꯤ ꯁꯦꯠꯇꯣ
ꯎꯝ
ꯑꯗꯨꯝ ꯇꯪ ꯀꯩꯑꯦ
ꯅꯣꯏ ꯃꯃꯥꯏꯁꯤꯗ ꯅꯕꯔꯣ
ꯅꯠ
ꯑꯣ ꯅꯪ ꯏꯁꯀꯤꯟ ꯇꯦꯁ ꯇꯧꯕꯗ ꯀꯔꯤ ꯁꯤꯖꯤꯟꯅꯧ ꯍꯥꯏꯔꯛꯀꯦ
ꯑꯗꯨꯝ ꯑꯩ ꯁꯤ ꯁꯤꯖꯤꯟꯅꯩꯁꯦ ꯑꯗꯨꯝ ꯁꯤꯖꯤꯟꯅꯩ ꯀꯩꯅꯣ ꯅꯕꯁꯀꯤꯁꯦ
ꯑꯗꯨ ꯁꯤ ꯅꯧ ꯍꯥꯏꯔꯛꯄ꯭ꯔꯕ
ꯑꯥ ꯑꯗꯨꯒ ꯑꯇꯣꯞꯄ ꯀꯩꯅꯣ ꯑꯣꯇꯤꯃꯦꯜꯒꯤꯗꯣ ꯑꯗꯨꯁꯨ ꯁꯤꯗꯗꯤ ꯑ ꯑꯁ ꯈꯣꯡ ꯁꯥꯖꯤꯟ ꯍꯧꯧꯔꯛꯦ ꯅꯁꯨ ꯌꯥꯎꯁꯜꯂꯣꯗꯅ
ꯑꯩ ꯌꯥꯎꯒꯦ ꯇꯧꯕꯅꯦꯕ ꯑꯩꯁꯦ ꯃꯃꯥꯡꯗ ꯆꯦ ꯖꯤꯀꯣꯒꯤ ꯃꯈꯥꯗ ꯌꯥꯋꯥꯔ ꯃꯌꯥꯝꯕꯀꯣ ꯑꯣ ꯑꯩ ꯃꯈꯥꯗꯅꯦ ꯃꯤꯁꯨ ꯑꯃꯠꯇ ꯍꯥꯞꯄ ꯑꯗꯨ ꯑꯗꯨꯒ ꯑꯩꯈꯣꯏ ꯃꯌꯥ ꯑꯗꯥꯔꯁꯨ ꯑꯅꯤꯃꯛ ꯂꯣꯏꯅ ꯀꯩꯅꯣ ꯇꯧꯈ꯭ꯔꯦꯕ ꯃꯥꯅ ꯍꯥꯡꯒꯦ ꯍꯥꯡꯒꯦ ꯍꯥꯏꯔꯒ ꯑꯗꯨꯗꯨꯅ ꯑꯩ ꯍꯧꯖꯤꯛ ꯑꯩ ꯍꯥꯞꯅꯕ ꯑꯙꯥꯔ ꯂꯩꯇꯦ ꯑꯩꯈꯣꯏ ꯕꯥꯍꯣꯏꯒꯤꯗꯤ ꯀꯩꯁꯨ ꯌꯥ
ꯑ ꯅꯪꯒꯤ ꯑꯦꯀꯥꯎꯟ ꯅꯪꯒꯤ ꯑꯦꯀꯥꯎꯟ ꯑꯗꯨꯝ ꯍꯥꯡꯕ ꯌꯥꯕꯅꯦ ꯑꯅꯧ ꯏꯅꯧ ꯅꯧꯅ ꯑꯃꯨꯛ ꯍꯥꯡꯇꯣꯛꯄ ꯌꯥꯕꯅꯤ ꯅꯪꯒꯤ
ꯌꯥꯏ ꯌꯥ
ꯑꯧ ꯃꯤ ꯑꯗꯨꯃꯥꯏ ꯂꯣꯏ ꯇꯧꯅꯔꯒ ꯑꯩ ꯖꯣꯏꯟ ꯑꯅꯧꯕ ꯌꯥꯏꯌꯦ
ꯑꯗꯨ ꯌꯥꯔꯗꯤ ꯑꯩꯁꯨ ꯇꯧꯈꯤ ꯑꯗꯨ ꯈꯪꯗꯕꯩꯅꯦ ꯑꯩꯁꯨ ꯅꯍꯥꯟꯗꯩ ꯂꯩꯔꯤꯁꯦ
ꯑꯁ ꯃꯦꯗꯥꯗ ꯀꯣꯛ ꯍꯪꯒꯦꯗꯤ ꯁꯤꯜꯄꯥꯗ ꯍꯪꯉꯁꯦꯜ ꯁꯤꯜꯄꯥ ꯈꯪꯗꯕ꯭ꯔꯥ ꯁꯤꯜꯄꯥꯁꯨ ꯀꯣ ꯃꯥꯁꯨ ꯍꯥꯟꯅ ꯌꯥꯎꯔꯨꯗ꯭ꯔꯥ ꯑꯗꯣ ꯃꯥꯒꯤꯗ ꯌꯥꯎ ꯄꯨꯔꯥ ꯃꯣꯏ ꯃꯃꯥꯒꯤꯗ ꯌꯥꯎꯕ꯭ꯔꯗꯤ ꯈꯪꯗꯦꯕ ꯑꯗꯨ ꯌꯥꯎꯈ꯭ꯔꯕꯅꯦꯕ ꯌꯥꯎꯁꯜꯂꯁꯤ ꯀꯩꯅꯣ ꯅꯪꯁꯨ
ꯑꯁ ꯑꯩ ꯀꯨꯏꯔꯦ ꯈꯟꯕ ꯑꯗꯣ ꯑꯩꯅ ꯑꯗꯨꯅꯦ ꯑꯩꯅ ꯈꯜꯂꯤꯁꯤꯁꯨꯅꯦ ꯍꯥꯏꯗꯤ ꯍꯧꯕꯒ ꯍꯥꯏꯗꯤ ꯄꯩꯁꯥꯗꯣ ꯀꯌꯥꯃꯨꯛ ꯀꯛꯇꯣꯏꯅꯣ ꯈꯣꯠꯇꯣꯏꯅꯣ ꯑꯗꯨꯒꯨꯝꯕ ꯑꯃꯁꯨ ꯂꯩ ꯑꯗꯨꯒꯤ ꯑꯩꯁꯦ ꯄꯩꯁꯥꯁꯦ ꯀꯩꯅꯣ ꯇꯧꯕꯅꯦ
ꯍꯧꯕꯒꯗꯤꯅꯦ ꯂꯨꯄꯥ ꯀꯩꯅꯣ ꯈꯛꯇꯅꯦꯕ ꯀꯛꯇꯣꯏꯁꯦ ꯑꯅꯤ ꯑꯍꯨꯝ ꯃꯔꯤꯉꯥ ꯇꯔ ꯂꯨꯄꯥ ꯆꯝꯃꯉꯥ ꯀꯩꯅꯣ ꯑꯣꯏꯒꯗ꯭ꯔꯥ ꯑꯦꯀꯥꯎꯟ ꯑꯍꯥꯟꯕ ꯍꯥꯡꯕꯒꯤ ꯑꯣꯐ ꯂꯩꯕꯅꯦꯕ
ꯑꯥ
ꯑꯗꯨꯃ ꯂꯩꯖꯔꯦ ꯑꯗꯣ ꯂꯨꯄꯥ ꯂꯤꯁꯤꯡ ꯑꯍꯨꯝꯒꯤ ꯄꯣꯠ ꯀꯛꯑꯗꯤ ꯌꯥꯔꯦ
ꯑꯗꯨꯅꯦ ꯑꯍꯥꯟꯕꯒꯤ ꯀꯛꯄꯁꯤꯅꯦ ꯑꯩꯅ ꯈꯜꯂꯤꯁꯦ ꯍꯥꯏꯗꯤ ꯄꯩꯁꯥꯗꯣ
ꯎꯝ
ꯍꯣꯏ ꯑꯗꯨꯅ ꯑꯃ ꯑꯣꯏꯈ꯭ꯔꯁꯨ ꯑꯩ ꯌꯥꯎꯁꯤꯟꯕ ꯑꯃꯗꯤ ꯗꯔꯀꯥꯔ ꯑꯣꯏ ꯑꯩ ꯑꯩ ꯃꯈꯥꯗ ꯃꯤ ꯍꯥꯞꯄꯁꯨ ꯉꯝꯅꯤꯕ ꯑꯗꯨꯒꯤꯕꯨꯗꯤ
ꯑꯥ
ꯑꯗꯨ ꯅꯪ ꯊꯥ ꯊꯥꯒꯤꯗꯤ ꯑꯗꯨꯝ ꯊꯥ ꯈꯨꯗꯤꯡꯒꯤꯗꯤ ꯑꯗꯨꯝ ꯀꯛꯄ꯭ꯔꯥꯅ
ꯑꯩꯔꯣ ꯑꯩ ꯍꯧꯖꯤꯛ ꯃꯤ ꯑꯩ ꯃꯈꯥꯗ ꯃꯤ ꯌꯥꯎꯔꯛꯑꯕꯅꯤꯅ ꯀꯛꯇꯕ ꯌꯥꯔꯛꯑꯔꯣꯏꯌꯦ
ꯑꯣ ꯍꯥꯟꯅ ꯀꯛꯑꯝꯗꯦ
ꯑꯪ ꯎꯝ ꯍꯥꯏꯗꯤ ꯊꯥ ꯑꯅꯤ ꯊꯥ ꯑꯃ ꯀꯛꯑꯒ ꯑꯅꯤꯒ ꯒꯦꯐꯀ ꯂꯩꯕ ꯑꯗꯨꯃꯥꯏꯅꯒ ꯇꯧꯋꯦꯕ ꯑꯩ ꯄꯣꯠꯇꯣ ꯁꯤꯟꯅꯅꯕ ꯂꯩꯇꯕꯒꯤ
ꯑꯣ ꯅꯪꯉꯣꯟꯗꯒꯤ ꯃꯤꯅ ꯄꯣꯠ ꯀꯛꯄꯤꯌꯣ ꯈꯣꯠꯂꯣ ꯍꯥꯏꯕꯗꯤ ꯌꯥꯎꯔꯛꯇ꯭ꯔꯣ
ꯌꯥꯎꯔꯛꯑꯦ
ꯌꯥꯎꯦ
ꯑꯥ
ꯑꯣ ꯑꯗꯨꯒꯤꯅ ꯑꯗꯨꯃꯥꯏꯅ ꯀꯛꯄꯤꯌꯣ ꯍꯥꯏꯔꯛꯄ ꯃꯤ ꯂꯩꯔꯗꯤ ꯐꯩ ꯀꯩꯅꯣ ꯍꯥꯏꯗꯤ ꯑꯩꯗꯂ ꯑꯩ ꯇꯥꯔꯒꯁꯨ ꯃꯤꯗꯣ ꯂꯣꯏꯅ ꯍꯥꯏꯗꯤ ꯇꯦꯟꯗ ꯀꯩꯗ ꯄꯨꯂꯛꯄ ꯈꯣꯠꯄ ꯃꯣꯏꯅ ꯀꯛꯑꯁꯨ ꯍꯥꯏꯗꯤ ꯄꯤꯐꯝ ꯈꯣꯠꯐꯝ ꯍꯥꯏꯐꯝꯁꯦ ꯌꯥ ꯁꯤꯅ ꯐꯔꯛꯁꯨ ꯇꯥꯏ ꯑꯗꯨꯒꯤꯁꯨ ꯈꯟꯗꯣꯏꯅꯦꯕ ꯃꯈ ꯍꯅꯪ ꯐꯥꯎꯁꯦ ꯉꯥꯝꯃꯨꯔꯒ ꯆꯆꯨꯝ ꯂꯩꯔꯝꯉꯦ ꯏ
ꯉ ꯆꯦꯖꯂ ꯆꯥꯕꯃ
ꯈꯪꯗꯦ ꯊꯤꯜꯂꯕꯨ ꯎꯁꯤꯔꯅꯤꯅꯦ ꯍꯥꯏ ꯆꯅꯨ ꯐꯗ ꯉꯥꯕ꯭ꯔꯒ ꯆꯧꯕꯅꯤ ꯍꯥꯏꯔꯃꯤꯅꯦ ꯈꯣꯡꯗ ꯌꯔꯤꯅꯤ ꯑꯗꯨ ꯀꯩꯅꯣ ꯇꯧꯕ꯭ꯔꯣ ꯁꯝ ꯀꯦꯟꯕꯤ ꯈꯣꯠꯀꯦꯇ ꯇꯧꯗ꯭ꯔꯣ
ꯁꯝ ꯀꯦꯟꯕꯤ ꯈꯣꯠꯄꯤ ꯇꯧꯋꯦ ꯁꯝꯗꯤ ꯑꯗꯨꯝ ꯀꯦꯟꯗꯧ ꯂꯩꯔꯦ ꯑꯃꯨꯛ ꯍꯧꯒꯠꯂꯛꯑꯅꯤ ꯑꯃꯨꯛ ꯀꯦꯜꯂꯅꯤ ꯑꯩ ꯇ꯭ꯔꯤꯠꯃꯦꯟ ꯆꯠꯇꯣꯔꯤꯕꯅꯦ ꯑꯩꯅꯦ ꯈꯪꯕ꯭ꯔꯥ ꯏꯁꯀꯣꯂꯔꯁꯤꯞ ꯆꯪꯉꯛꯄꯒ ꯇ꯭ꯔꯤꯠꯃꯦꯟ ꯆꯠꯈ꯭ꯔꯅꯦ ꯑꯃ ꯀꯩꯅꯣꯒꯤꯗꯣ ꯈꯪꯕ꯭ꯔꯥ ꯎꯝ ꯀꯩꯕ ꯀ꯭ꯋꯥꯀꯩꯊꯦꯜꯒꯤ ꯑꯃ ꯂꯩꯕꯗꯣ ꯑꯦꯟꯊꯦꯅꯥ ꯍꯥꯏꯕ꯭ꯔꯥ
ꯈꯪꯗꯤꯌꯦ
ꯃꯥꯉꯣꯟꯗ ꯅ ꯃꯉꯣꯟꯗ ꯇꯧꯔꯅꯤ ꯑꯩ ꯐꯔꯗꯤ ꯍꯥꯏꯔꯛꯀꯦ ꯑꯗꯨꯒ ꯅꯣꯏꯁꯨ ꯇꯧꯅꯕ ꯅꯪꯅ ꯁꯝꯗꯨꯁꯨ ꯑꯃꯠꯇ ꯌꯥꯎꯗ꯭ꯔꯦ ꯅꯪꯒꯤꯗꯣ
ꯁꯥꯊꯤꯅ ꯀꯦꯂ ꯈꯨ ꯀꯟꯗꯗꯅꯦꯦ ꯀꯖꯤ
ꯅꯨꯄꯤꯅ ꯁꯝ ꯌꯥꯎꯗꯕꯁꯦ ꯑꯩꯗꯤ ꯇꯜꯂꯦꯕ ꯀꯦꯕ
ꯁꯥꯇ
ꯍꯦꯛꯇ ꯀꯩꯅꯣꯝ ꯇꯧꯕꯅꯦ
ꯎꯝ ꯑꯗꯣ ꯅꯪꯒꯤ ꯀꯩꯅꯣ ꯇꯧꯕ꯭ꯔ ꯅꯪ ꯂꯨꯄꯥ ꯀꯌꯥꯃꯨꯛ ꯆꯪꯉꯦ ꯈꯪꯕ꯭ꯔꯣ ꯃꯥꯏꯗ
ꯃꯥꯏꯗꯣ ꯂꯤꯁꯤꯡ ꯃꯉꯥ ꯑꯗꯨꯃꯥꯏꯅ
ꯎꯝ
ꯋꯥꯅ ꯁꯥꯔꯚꯤꯁꯁꯨ ꯇꯧꯔꯛꯑꯅꯦꯕꯀꯣ ꯑꯗꯨꯗ ꯋꯥ ꯀꯥꯏꯩꯅꯁ ꯇꯧꯔꯛꯑꯅꯤ ꯁꯝꯄꯨ ꯑꯗꯩ ꯃꯣꯏ ꯂꯣꯏꯄꯤꯔꯛꯑꯅꯤ ꯑꯗꯨꯒ ꯋꯤꯛ ꯋꯤꯛ ꯈꯨꯗꯤꯡꯒꯤ ꯃꯉꯣꯟꯗ ꯆꯦꯛ ꯆꯠꯄ꯭ꯔꯥ ꯀꯩꯅꯣ ꯇꯧꯕꯅꯤ ꯌꯦꯡꯕ ꯆꯠꯠꯇ꯭ꯔꯥ ꯇ꯭ꯔꯤꯠꯃꯦꯟ ꯇꯧꯕ ꯆꯠꯄ꯭ꯔꯥ ꯀꯩꯅꯣ ꯇꯧꯕꯅꯤ
ꯑꯗꯨꯃꯥꯏꯅ ꯇꯧꯗ꯭ꯔꯗꯤ ꯌꯥꯔꯣꯏ ꯍꯥꯏ ꯑꯩ ꯍꯧꯖꯤꯛ ꯀꯩꯀꯥ ꯍꯥꯏꯔꯗꯤ ꯁꯨꯝ ꯀꯦꯃꯤꯀꯦꯜ ꯌꯥꯎꯕ ꯄꯣꯠ ꯅꯠꯇꯕꯤꯗꯣ ꯁꯨꯝ ꯑꯇꯩ ꯑꯇꯩ ꯁꯤꯖꯤꯟꯅꯔꯛꯄ ꯌꯦꯡꯉꯤꯕ ꯁ꯭ꯋꯥꯏꯗ ꯌꯦꯔꯨꯝꯒꯨꯝ ꯑꯗꯩ ꯑꯦꯂꯣꯚꯦꯔꯥꯒꯨꯝꯕ ꯇꯩꯕ ꯈꯣꯠꯄ ꯑꯗꯩ ꯇꯧꯔꯤꯗꯒꯤ ꯍꯌꯦꯡꯗꯒꯤ ꯑꯃꯨꯛ ꯅꯥꯀꯨꯞꯄꯤꯒ ꯁꯪꯒꯣꯝꯒ ꯇꯩꯕ ꯍꯧꯗꯣꯏꯅꯦꯕ
ꯎꯝ ꯅꯥꯀꯨꯞꯄꯤꯒ ꯁꯪꯒꯣꯝꯒ ꯇꯥꯏꯕꯗ ꯑꯩꯁꯨ ꯇꯩꯔꯝꯃꯦ ꯁꯝꯗꯣ ꯌꯥꯝ ꯊꯣꯠꯇꯤ ꯊꯣꯠꯇꯤ ꯄꯅꯦꯕꯀꯣ ꯑꯗꯣ ꯍꯧꯗꯤ ꯍꯧꯒꯠꯂꯛꯇꯕꯅꯦ ꯃꯅꯝꯗꯤ ꯅꯨꯡꯗꯤ ꯅꯨꯡꯁꯤ ꯁꯤꯕꯅꯦ ꯑꯗꯨꯝ ꯎꯝ ꯃꯣꯃꯣꯟꯗꯤ ꯂꯥꯎꯕꯅꯦꯕꯀꯣ ꯁꯝꯗꯤ ꯍꯧꯒꯠ ꯇꯕ
ꯑꯗꯨꯅꯦ ꯑꯩꯖꯦ ꯀꯩꯗꯧꯗꯨꯏꯅꯣ ꯑꯩꯅꯦ ꯃꯊꯥ ꯌꯥꯝ ꯁꯥꯔꯦ ꯁꯥꯔꯦ ꯍꯥꯏꯗꯤ ꯌꯦꯡꯉꯨ ꯁꯝ ꯀꯦꯟꯕꯩ ꯃꯊꯥ ꯁꯥꯔꯦ, ꯋꯥꯈꯜ ꯈꯟꯖꯤꯟꯕꯒꯤ ꯁꯝ ꯇꯣꯉꯥꯟꯅ ꯑꯃꯛ ꯀꯦꯜꯂꯛꯑꯅꯤꯕ ꯍꯧꯖꯤꯛ꯫
ꯅꯨꯡꯉꯥꯏ ꯅꯨꯡꯉꯥꯏꯕ ꯋꯥꯈꯟ ꯈꯟꯒ ꯗꯕ ꯑꯋꯥꯕ ꯋꯥꯈꯟ ꯈꯟꯕ ꯌꯥꯗꯦ꯫
ꯑꯗꯣ ꯄꯩꯁꯥ ꯂꯩꯇ꯭ꯔꯤꯕꯅꯤꯅ ꯍꯧꯖꯤꯛ ꯑꯗꯨ ꯆꯠꯄꯖꯨ ꯑꯩ ꯉꯝꯒꯤꯔꯣꯏꯕ ꯑꯗꯒꯤ ꯕꯦꯛꯁꯨ ꯆꯥꯕꯅꯤꯅ ꯑꯩ ꯏ꯭ꯁꯀꯣꯂꯔꯁꯤꯞꯇꯣ ꯀꯝꯄꯜꯁꯔꯤ ꯅꯠꯇꯦ ꯍꯥꯏꯕꯗꯤ ꯏꯁꯥꯟ ꯎꯗꯦ ꯊꯥꯖꯜꯂꯦꯕ ꯑꯩꯒꯤꯗꯤ꯫
ꯑꯣ꯫
ꯑꯗꯨꯅ ꯀꯝꯄꯜꯁꯔꯤ ꯅꯠꯇꯦ ꯏ꯭ꯁꯀꯣꯂꯔꯁꯤꯞ ꯀꯥꯖꯦ ꯆꯪꯉꯛꯇꯨ ꯃꯥꯟꯗ꯭ꯔꯦ ꯑꯩꯅ ꯆꯪꯉꯛꯑꯒ ꯈꯜꯂꯤꯕ ꯑꯩꯒꯤ ꯗ꯭ꯔꯤꯝ ꯃꯌꯥꯝꯖꯦ ꯎꯕꯗ꯫
ꯑꯩꯁꯨꯅꯦ, ꯍꯟꯇꯛ ꯇꯥꯖꯤꯗ ꯆꯪꯉꯛꯇꯣꯏꯅꯦꯕ꯫ ꯆꯪꯉꯛꯇ꯭ꯔꯗꯤ ꯑꯁ ꯑꯩꯗꯤ ꯎꯍꯣꯏ ꯂꯥꯎꯔꯅꯤ꯫
ꯀꯩꯅꯣ ꯐꯥꯏꯅꯥꯟꯁꯤꯌꯦꯜꯂꯣ ꯀꯩꯅꯣ? ꯀꯥꯖꯂꯤꯖꯦ ꯑꯗꯨ ꯆꯉꯀꯅꯤ ꯍꯥꯏꯌꯦ ꯑꯗꯨꯗꯤ ꯆꯪꯉꯛꯇꯅꯤꯉꯥꯏ ꯃꯌꯥꯝ ꯂꯩꯇꯦ ꯍꯥꯏꯗꯤ ꯅꯪ ꯗꯤꯐꯦꯛ ꯆꯠꯄ ꯈꯣꯠꯄ ꯑꯝꯇ ꯂꯩꯈꯤꯗꯕ ꯅꯠꯇ꯭ꯔꯣ
ꯎꯝ
ꯑꯗꯨꯗꯤ ꯀꯩꯗ ꯆꯪꯉꯛꯇꯅꯤꯉꯥꯏ ꯃꯔꯛ ꯑꯃꯠꯇ ꯍꯦꯛ ꯂꯩꯇꯦꯁꯦ ꯅꯪꯒꯤꯗꯤ ꯁꯣꯏ ꯀꯝꯄꯜꯁꯔꯤꯅꯤ ꯆꯪꯉꯛꯇꯣꯏꯁꯦ
ꯍꯧꯖꯤꯛ ꯐꯥꯎ ꯆ ꯉꯛꯇ꯭ꯔꯤꯁꯤꯅꯤ
ꯑꯗꯒꯤ ꯑꯩꯁꯦ ꯍꯟꯗꯛꯁꯦ ꯑꯃ ꯁꯔꯖꯔꯤꯒꯤ ꯗꯣꯛꯇꯔ ꯔꯤꯀꯦꯜꯗꯣ ꯈꯪꯕ꯭ꯔꯥ
ꯑꯥ
ꯑꯗꯨꯒꯁꯨ ꯀꯅꯥ ꯑꯃꯨꯛ ꯇꯥꯅꯔꯝꯃꯤꯀꯣ ꯅꯥꯇꯣꯟ ꯁꯦꯝꯕꯒꯤ ꯑꯩꯁꯦ
ꯑ
ꯑꯗꯨꯒ ꯊꯥꯔꯇꯤ ꯐꯣꯔ ꯍꯥꯏꯔꯛꯑꯦ ꯑꯗ ꯑꯩꯅ ꯑꯩꯒꯤꯗꯤ ꯁꯤꯂꯤꯀꯣꯟ ꯍꯥꯞꯄꯣꯏ ꯍꯥꯏ ꯑꯗꯨꯃꯥꯏꯅ ꯅꯪ ꯑꯗꯨꯗꯤ ꯅꯥꯇꯣꯟꯒꯤ ꯀꯟꯗꯤꯁꯟꯒꯤ ꯃꯈꯥ ꯄꯣꯜꯂꯦ ꯀ꯭ꯂꯤꯅꯤꯛꯇ ꯑꯃꯨꯛꯇꯪ ꯅꯍꯥꯟꯗꯤ ꯂꯥꯛꯑꯣ ꯍꯥꯏꯔꯛꯑꯦ ꯑꯗꯣ ꯁꯤꯂꯤ ꯐꯣꯟ ꯍꯥꯞꯇ꯭ꯔꯁꯨ ꯑꯗꯨꯝ ꯇꯦꯟ ꯇꯨ ꯐꯤꯐꯇꯤꯟ ꯀꯦꯁꯤꯗꯤ ꯀꯝꯄꯜꯁꯔꯤ ꯑꯗꯨꯝ ꯑꯣꯏꯔꯛꯑꯅꯤꯕ ꯑꯩꯅ ꯈꯟꯖꯕꯗ
ꯎꯝ
ꯑꯗꯨꯒꯤ ꯑꯩꯁꯦ ꯁꯝꯗꯣ ꯑꯃꯨꯛ ꯍꯧꯖꯤꯜꯂꯨꯔꯒ ꯑꯗꯒꯤ ꯊꯥ ꯈꯨꯗꯤꯡꯒꯤ ꯑꯩ ꯌꯥꯒꯤ ꯆꯦꯛꯀꯞ ꯆꯠꯂꯤꯕ ꯑꯗꯒꯤꯗꯤ ꯊꯥ ꯑꯝꯗ ꯑꯩ ꯄꯩꯁꯥꯁꯦ ꯌꯥꯝ ꯆꯠꯂꯦꯕ ꯆꯠꯂꯦ ꯍꯥꯏꯕꯗꯤ ꯃꯥꯎ ꯀ꯭ꯂꯥꯁꯁꯦ ꯐꯨꯝ ꯃꯔꯤꯅꯤꯃꯨꯛ ꯁꯤꯖꯤꯟꯅꯔꯅꯤ ꯑꯗꯣ ꯁꯨꯛꯂꯦꯞ ꯂꯦꯞꯄ ꯌꯥꯗꯦ ꯃꯣꯔꯣꯝ ꯂꯦꯞꯄ ꯄ ꯌꯥꯗꯦ ꯑꯁꯤ ꯃꯌꯥꯝꯁꯨ ꯍꯨꯟꯒꯗ꯭ꯔꯥ ꯚꯤꯇꯥꯃꯤꯟ ꯂꯩꯒꯗ꯭ꯔꯥ ꯑꯗꯒꯤ ꯀꯩꯀꯥ ꯌꯥꯝ ꯆꯠꯄꯅꯤꯅ ꯑꯩꯁꯦ ꯑꯁꯤꯒꯨꯝꯕ ꯑꯃ ꯑꯃ
ꯅꯪ ꯌꯥ ꯐꯥꯔꯤꯗꯣ ꯈꯤꯇꯪ ꯅꯣꯏꯔ ꯐꯥꯔꯝꯃꯗꯤ ꯐꯗꯧꯅꯤ ꯃꯥ ꯌꯦꯡ ꯇꯥꯍꯟꯕꯒ ꯆꯞ ꯃꯥꯟꯅ ꯆꯥꯅꯅꯕ
ꯑꯩ ꯀꯨꯏꯔꯦ ꯌꯌꯥꯡ ꯀꯪꯕ ꯌꯥꯃꯊꯤꯅ ꯀꯨꯏꯔꯦ ꯑꯩꯅ ꯈꯜꯂꯨ ꯌꯥꯗ꯭ꯔꯕꯅꯦ ꯑꯩꯁꯦ ꯇꯨꯋꯦꯜꯞ ꯑꯗꯨꯗꯥꯋꯥꯏꯗ ꯐꯤꯒꯔ ꯁꯦꯝꯃꯨꯔꯦꯗꯅ ꯑꯩꯁꯦ ꯑꯗ ꯌꯥ ꯀꯝꯊꯈꯤꯕꯗꯒꯤ ꯁꯨꯡꯛꯂ ꯂꯣꯏ ꯑꯣꯏꯅ ꯈꯜꯂꯨ ꯌꯥꯗ꯭ꯔꯕꯅꯦ ꯑꯩꯁꯦ ꯑꯩ ꯀꯩꯅꯣꯃꯨꯛ ꯇꯧꯔꯤꯅꯦ ꯅꯣꯏꯅꯕ ꯍꯧꯖꯤꯛ ꯌꯦꯔꯨꯝ ꯑꯍꯤꯡꯕꯒ ꯈꯣꯏꯍꯤꯒ ꯑꯃꯨꯛ ꯊꯛꯏꯅꯦ ꯎꯒ ꯇꯕꯤ ꯃꯁꯥꯏ ꯀꯩ ꯊ ꯃꯥꯅꯦ ꯃꯀꯜ ꯃꯀꯜ ꯇ꯭ꯔꯥꯏ ꯇꯧꯔꯦ ꯇꯨꯝꯅꯕ ꯍꯤꯗꯥꯛꯄꯨ ꯊꯛꯄꯋꯣ ꯌꯦꯔꯨꯝ ꯃꯍꯤꯡꯒꯕꯨ ꯊꯛꯄꯋꯣ ꯇꯧꯔꯦ ꯑꯗꯣ
ꯑꯩꯁꯨ ꯅꯣꯏꯅꯕ ꯍꯤꯗꯥꯛꯁꯦ ꯈꯪꯕ꯭ꯔꯦ ꯍꯦꯛ ꯄꯣꯛꯂꯛꯄꯗꯒꯤꯩꯅꯦ ꯊꯛꯂꯛꯏꯁꯦ ꯑ ꯌꯥꯗꯦꯗꯣꯏꯁꯣ
ꯅꯣꯏꯅ ꯀꯪꯕꯅ ꯃꯥꯏꯗꯣ ꯀꯩꯅꯣ ꯇꯧꯋꯦꯕ ꯑꯩꯒꯤꯅ ꯃꯥꯏꯁꯦ ꯂꯣꯏ ꯀꯣꯞꯁꯜꯂꯦ ꯌꯥꯝ ꯊꯤꯑꯕ
ꯎꯝ
ꯑꯗꯣ ꯅꯪ ꯈꯪꯉꯝꯃꯤꯉꯩꯁꯤꯗ ꯍꯪꯍꯧꯔꯒꯦ ꯅꯪ ꯅꯥꯀꯨꯞꯄꯤꯒ ꯁꯪꯒꯣꯝꯒ ꯇ ꯃꯤꯅꯤꯠ
ꯇꯨꯡꯒꯥꯥꯏ ꯃꯨꯊꯃꯦ
ꯑꯗꯣ ꯅꯪ ꯁꯪꯒꯣꯝꯁꯦ ꯐ꯭ꯔꯦꯁꯇ ꯇꯧꯕ꯭ꯔꯣ ꯀꯔꯝꯕ ꯇꯧꯒꯦ
ꯑ ꯐ꯭ꯔꯦꯁ ꯑ ꯇ ꯇꯧꯋꯦ ꯑꯩꯈꯣꯏ ꯌꯨꯝꯒꯤ ꯁꯪꯒꯣꯝ ꯁꯨꯝꯃꯦꯕꯀꯣ ꯑꯗ ꯑꯩꯁꯨ ꯁꯪꯒꯣꯝ ꯁꯝꯒꯤ ꯀꯦꯌꯔ ꯇꯧꯔꯤꯅꯦꯅ ꯏꯉꯥꯏ ꯄꯦꯝꯃ
ꯑꯃꯃꯨꯛꯇꯛꯇ ꯑꯣꯀꯦ ꯀꯥꯒ
ꯍꯣꯏ ꯍꯣꯏ